ꯍꯜꯂꯣ
ꯍꯜꯂꯣ ꯒꯨꯠ ꯏꯚꯤꯅꯤꯡ
ꯑꯩꯒꯤ ꯈꯣꯟ ꯁꯦꯡꯅ ꯇꯥꯕ꯭ꯔꯥ ꯚꯣꯂ꯭ꯌꯨꯝꯗꯣ ꯂꯩꯈꯠꯂꯣ ꯇꯥꯗ꯭ꯔꯗꯤ
ꯇꯥꯔꯦ
ꯍꯜꯂꯣ
ꯑꯣ ꯇꯥꯏꯌꯦ ꯇꯥꯏꯌꯦ
ꯑꯣ ꯑꯣ ꯅꯪ ꯆꯥꯛ ꯌꯦꯟꯁꯥꯡ ꯀꯃꯥꯏꯟ ꯇꯧꯒꯦ ꯍꯥꯏꯅꯣ ꯊꯦꯡꯗꯤ ꯊꯦꯡꯉꯦ
ꯑꯩ ꯑꯗꯨꯝ ꯌꯥꯅꯕ ꯇꯧꯔꯒꯦ
ꯊꯣꯡꯅꯤꯉꯥꯏꯗꯤ ꯂꯩꯕ꯭ꯔꯣ
ꯌꯥꯏꯌꯦ ꯑꯗꯨꯝ ꯂꯩꯌꯦ ꯑꯗꯨꯝ ꯌꯥꯔꯦ ꯑꯗꯨ ꯀꯔꯤ ꯃꯇꯥꯡꯗ ꯋꯥꯔꯤ ꯁꯥꯟꯅꯁꯤ ꯍꯥꯏꯕ꯭ꯔꯣ
ꯎꯝ
ꯍꯜꯂꯣ
ꯇꯥꯏꯌꯦ ꯇꯥꯏꯌꯦ
ꯀꯔꯤ ꯃꯇꯥꯡꯗ ꯋꯥꯔꯤ ꯁꯥꯟꯅꯁꯤꯒꯦ ꯍꯥꯏꯕ꯭ꯔꯣ
ꯀꯔꯤꯅꯣ ꯀꯔꯤ ꯃꯇꯥꯡꯗ ꯋꯥꯔꯤ ꯋꯥꯔꯤ ꯁꯥꯟꯅꯁꯤꯒꯦ ꯍꯥꯏꯁꯤꯕꯣ ꯋꯥꯔꯤ ꯁꯥꯟꯅꯅꯤꯡꯉꯥꯏ ꯂꯩꯇ꯭ꯔꯗꯤ ꯐꯣꯟ ꯇꯧꯔꯛꯄ ꯌꯥꯗ꯭ꯔꯣ ꯍꯥꯏꯁꯤꯕꯣ
ꯑꯗꯣ ꯋꯥꯔꯤ ꯏꯝꯄꯣꯔꯇꯦꯟ ꯑꯣꯏꯕ ꯈꯔ ꯁꯥꯟꯅꯁꯤꯅ ꯃꯔꯨ ꯑꯣꯏꯕ
ꯀꯩ ꯍꯥꯏꯒꯦ ꯉꯁꯥꯏ ꯐꯣꯟ ꯇꯧꯕꯗꯣ ꯅꯣꯏꯒꯤꯗꯣ
ꯉꯁꯥꯏꯒꯤꯗꯣ ꯗꯦꯂꯤꯕꯔꯤꯒꯤ ꯃꯇꯥꯡꯅꯦ
ꯑꯗꯣ ꯅꯪꯁ ꯅꯪꯁꯨ ꯌꯥꯎꯅꯤꯡꯉꯥꯏ
ꯑꯩ ꯌꯥꯎꯒꯅꯤ ꯑꯩ ꯆꯥꯛ ꯊꯤꯟꯕ ꯆꯠꯇꯣꯏꯅꯦ ꯆꯥꯛ ꯊꯣꯡꯕ ꯂꯣꯏꯅ ꯏ ꯆꯥ ꯁꯤꯟ ꯂꯥꯡꯕ ꯑꯩ ꯇꯧꯗꯣꯏꯅꯦ ꯏꯃꯥꯅ ꯏꯇꯩꯃ ꯒ ꯏꯆꯦ ꯊꯣꯛꯄ ꯃꯣꯏ ꯀꯥꯡꯕꯨꯒ ꯏꯌꯥꯝꯕꯒ ꯃꯣꯏ ꯀꯥꯡꯕꯨꯁꯦ ꯑꯁꯣꯝꯗ
ꯍꯜꯂꯣ
ꯆꯦꯟ ꯆꯣꯡꯕ ꯍꯣꯏ ꯑꯗꯨ ꯃꯌꯥꯝꯗꯣ ꯇꯧꯒꯗꯧꯕ ꯍꯞ ꯍꯞꯇꯥ ꯑꯃꯃꯨꯛꯇꯗꯤ ꯂꯩꯒꯅꯦꯕꯀꯣ
ꯎꯝ
ꯑꯗꯨꯗ
ꯑꯗꯨ ꯑꯣꯏꯔꯗꯤ ꯍꯥꯏꯔꯤꯁꯤꯅꯗꯤ ꯅꯃꯥꯗꯣ ꯂꯥꯛꯀꯅꯤ ꯍꯥꯏꯕ
ꯂꯥꯛꯄ ꯌꯥꯔꯣꯏꯌꯦ ꯍꯧꯖꯤꯛꯀꯤ
ꯑꯥ ꯑꯥ ꯈꯪꯉꯦ ꯈꯪꯉꯦ ꯌꯥꯔꯦ
ꯌꯥꯔꯦ
ꯑꯗꯣ ꯑꯉꯥꯡ ꯃꯣꯏ ꯃꯥꯒꯤ ꯃꯆꯥ ꯃꯌꯥꯝꯗꯨꯗꯤ ꯀꯅꯥꯅ ꯌꯦꯡꯅꯤꯡꯉꯥꯏ
ꯀꯅꯥ ꯃꯆꯥꯗꯤ
ꯃꯆꯥ ꯑꯅꯤ ꯂꯩꯕꯗꯨꯗꯤ ꯍꯥꯟꯅ
ꯍꯣꯏ ꯏꯃꯥ ꯃꯃꯥꯇꯣꯟ ꯂꯩꯌꯦ ꯃꯣꯏꯅ ꯃꯥꯅ ꯌꯦꯡꯒꯅꯤ
ꯑꯣ ꯎꯝ
ꯎꯝ
ꯑꯗꯨ ꯑꯣꯏꯔꯗꯤ ꯅꯪꯅ ꯇꯧꯒꯗꯁꯤꯡꯅ ꯊꯣꯡꯕ ꯊꯤꯟꯕ
ꯑꯗꯨꯃꯛꯅꯤ ꯍꯦꯟꯅ ꯇꯧꯒꯗꯕꯁꯦ
ꯇ꯭ꯋꯏꯁꯟꯗꯨꯗꯤ ꯌꯥꯒꯗ꯭ꯔꯣ
ꯌꯥꯏꯌꯦ ꯌꯥꯏꯌꯦ ꯀꯩꯁꯨ ꯀꯥꯏꯗꯦ ꯑꯗꯨꯝ ꯌꯥꯅꯕ ꯇꯧꯒꯅꯤ ꯑꯩꯅ ꯑꯗꯣ ꯑꯩ ꯉꯁꯤ ꯕ꯭ꯔꯦꯗ ꯑꯍꯥꯎꯕ ꯑꯃ ꯂꯩꯔꯛ ꯄꯥꯅꯤꯍꯦ ꯕ꯭ꯔꯦꯠ ꯛ ꯄꯤꯟ ꯕ꯭ꯔꯦꯠ ꯀ ꯄꯤꯟꯅꯠ ꯕꯇꯔ
ꯋꯥꯎ
ꯊꯥꯡꯖꯝ ꯑꯦꯒ꯭ꯔꯣ ꯍꯥꯏ ꯑꯩꯅ ꯂꯤꯛꯂꯥꯒꯤ ꯆꯥꯅꯤꯡꯕ ꯂꯤꯛꯂꯥꯒꯤ ꯂꯩꯇꯦ ꯍꯥꯏ
ꯀꯩꯅꯣ ꯍꯥꯏꯁꯤꯕꯣ ꯊꯥꯡꯖꯥꯝ ꯑꯦꯒ꯭ꯔꯣ ꯍꯥꯏꯁꯦ ꯂꯤꯛꯂꯥ ꯍꯣꯏ ꯐꯦꯃꯤꯂꯤꯅꯤ ꯀꯩꯅꯣ
ꯍꯥꯥ
ꯃꯣꯏ ꯐꯦꯃꯤꯂꯤ ꯑꯃꯅꯦ ꯑꯗꯨꯗꯣ
ꯂꯤꯛꯂꯥꯁꯦ
ꯎꯝ ꯃꯣꯏꯒꯤ ꯕ꯭ꯔꯦꯟꯅꯦ
ꯑꯣ ꯈꯪꯗꯦ ꯑꯗꯨꯗꯤ
ꯀꯔꯤ ꯕ꯭ꯔꯦꯠꯅꯣ ꯍꯥꯏꯕꯗꯤ ꯀꯔꯤ ꯍꯥꯏꯕ꯭ꯔꯥ ꯃꯣꯏꯒꯤ ꯋꯥꯏꯠ ꯕ꯭ꯔꯦꯗ ꯑꯥ ꯑꯥ
ꯋꯥꯏꯠ ꯕ꯭ꯔꯦꯠ
ꯆꯔꯣ ꯆꯔꯣ ꯀꯌꯥꯝ ꯆꯥꯔꯕ ꯉꯁꯥꯏꯅ ꯅꯪ
ꯑꯁ ꯃꯔꯤ ꯃꯉꯥ ꯆꯥꯔꯦꯗ ꯑꯣꯛꯁꯥꯒ ꯃꯦꯠꯂꯒ ꯀꯣ
ꯑꯣꯛꯁꯥꯒ ꯕ꯭ꯔꯦꯗ ꯆꯥꯕ ꯕꯠꯇꯔꯒ ꯇꯩꯔꯒꯀꯣ
ꯎ ꯍꯥꯎꯔꯝꯃꯅꯤ
ꯎꯝ ꯍꯥꯎꯔꯦ ꯑꯗꯨꯗꯅ ꯉꯁꯥꯏ ꯋꯥꯀꯤꯡ ꯆꯠꯂꯨꯕꯗꯣ ꯈꯔꯥ ꯕꯣꯗꯤꯁꯨ ꯁꯦꯝꯔꯨꯕ ꯍꯥꯏꯇꯥꯔꯦ
ꯑꯣ ꯕꯣꯗꯤ ꯁꯦꯝꯃꯒ ꯍꯜꯂꯛꯄꯗ ꯑꯃꯨꯛ ꯐꯨꯗꯩ ꯍꯥꯏꯗꯣ
ꯎꯝ
ꯄꯨꯡ ꯀꯌꯥꯅꯤ ꯍꯥꯏꯕ ꯅꯪꯅ ꯍꯥꯏꯕꯗꯣ
ꯄꯨꯡ ꯃꯥꯄꯜꯗꯀꯣ ꯑꯁ ꯄꯨꯡ ꯃꯥꯄꯟꯗꯒꯤ ꯇꯔꯥ ꯐꯥꯎ ꯑꯃ ꯂꯩꯕꯅꯤ ꯕꯨꯀꯤꯡ ꯇꯧ ꯑꯩꯈꯣꯏꯒꯤ ꯇꯤꯝ ꯑꯃ ꯂꯩꯕꯀꯣ ꯑꯗꯨ ꯆꯠꯇꯕ ꯌꯥꯗꯕ ꯍꯥꯏꯕꯗꯤ ꯕꯨꯀꯤꯡꯗꯣ ꯇꯧꯔꯕꯅꯤꯅ ꯃꯤ ꯑꯃꯅꯤꯗꯪ ꯂꯥꯛꯄꯗꯨꯗ ꯕꯨꯀꯤꯡ ꯇꯧꯕ ꯅꯨꯄꯥꯗ ꯂꯣꯁ ꯆꯠꯇꯅꯦꯕꯀꯣ ꯑꯗꯨꯒꯤ ꯇꯤꯝ ꯑꯣꯏꯅ ꯂꯩꯔꯕꯅꯤꯅ ꯑꯗꯨꯝ ꯃꯌꯥꯝ ꯁꯣꯏꯗꯅ ꯑꯗꯨꯝ ꯇꯧꯅꯕ ꯍꯥꯏꯇꯥꯔꯦ ꯍꯥꯏꯗꯤ ꯀꯤꯞꯄꯤꯡ ꯍꯛꯆꯦꯜ ꯑ ꯍꯛꯆꯥꯡ ꯍꯛꯆꯥꯡ ꯐꯕꯅ ꯂꯟꯅꯤ ꯍꯥꯏꯕꯒꯤ ꯊꯤꯝꯗꯀꯣ ꯑꯗꯨꯒꯤ ꯇꯤꯝꯗ
ꯀꯥꯏꯗꯅꯣ ꯂꯥꯞꯄ꯭ꯔꯣ
ꯚꯤꯁꯥꯜ ꯕꯤꯁꯦꯟꯄꯨꯔ ꯕꯤꯚꯤꯁꯥꯜꯒꯤ ꯃꯅꯥꯛꯇꯀꯣ ꯈꯔ ꯆꯠꯂꯒ ꯂꯩꯕꯅꯦ ꯍꯥꯏꯋꯦꯒꯤ ꯃꯅꯥꯛꯇ ꯑꯗꯨꯝ ꯂꯩꯕꯅꯦ
ꯑꯣ ꯅꯨꯡꯗꯥꯡꯁꯤꯗ ꯑꯃꯨꯛ ꯒꯥꯔꯤ ꯊꯧꯔꯒ ꯆꯠꯅꯤꯡꯉꯥꯏ
ꯑꯩꯈꯣꯏ ꯇꯤꯝ ꯐꯥꯔ ꯆꯠꯇꯣꯏꯅꯤꯗ ꯑꯗꯨꯕꯨꯗꯤ ꯑꯩꯈꯣꯏ ꯄꯨꯂꯞ ꯄꯨꯜꯂꯒ
ꯇꯥꯎꯅꯨꯒꯣ ꯅꯪ ꯎꯝ
ꯑꯗꯣ ꯋꯥꯔꯤ ꯈꯔ ꯁꯥꯥꯟꯖꯩ ꯄꯨꯡ ꯃꯤꯅꯠ ꯃꯉꯥ ꯍꯟꯗꯛ ꯀꯥꯁ ꯁꯦꯟꯁꯁꯀꯤ ꯋꯥꯔꯤ ꯈꯔ ꯑꯩ ꯍꯥꯏꯔꯛꯀꯦꯀꯣ
ꯀꯥꯁ ꯁꯦꯟꯁꯁ
ꯎꯝ ꯍꯟꯗꯛ ꯅꯦꯛꯁ ꯏꯌꯥꯔ ꯇꯧꯒꯗꯕ ꯃꯊꯪ ꯆꯍꯤꯗ ꯇꯧꯒꯗꯕ
ꯎꯝ ꯎꯝ ꯍꯥꯏꯔꯛꯑꯣ
ꯏꯟꯗꯤꯌꯥꯗ ꯚꯥꯔꯠꯇꯀꯣ
ꯎꯝ
ꯍꯟꯗꯛꯀꯤꯁꯤꯅ ꯑꯍꯥꯟꯕ ꯑꯣꯏꯗꯣꯏꯅꯦꯀꯣ
ꯎꯝ
ꯍꯧ ꯆꯍꯤ ꯏꯟꯗꯤꯌꯥ ꯏꯟ ꯚꯥꯔꯠ ꯑꯁꯦ ꯆꯍꯤ ꯇꯔꯥ ꯈꯨꯗꯤꯡꯒꯤ ꯒꯦꯞ ꯍꯥꯏꯗꯤ ꯑꯗꯨꯒꯤ ꯃꯔꯛ ꯑꯗꯨꯗꯒꯤ ꯑ ꯑ ꯆꯍꯤ ꯇꯔꯥ ꯇꯔꯥ ꯀꯥꯟꯅ ꯀꯥꯟꯅꯅꯀꯣ ꯀꯥꯁ ꯁꯦꯟꯁꯁꯁꯦ ꯇꯧꯕꯅꯦꯕ ꯄꯣꯄꯨꯂꯦꯁꯟ ꯁꯦꯟꯁꯁ ꯀꯣ
ꯎꯝ
ꯑꯗꯨ ꯃꯁꯤꯁꯦ ꯑꯩ ꯑꯩꯠꯇꯤꯟ ꯑꯩꯠꯇꯤ ꯋꯥꯟ ꯀꯣ
ꯎꯝ
ꯏꯪ ꯂꯤꯁꯤꯡ ꯑꯃ ꯆꯝꯃꯥ ꯆꯅꯤꯄꯥꯜ ꯃꯔꯤꯄꯨ ꯃꯔꯤꯄꯨ ꯑꯃꯀꯣ
ꯎꯝ
ꯑꯗꯨꯗꯒꯤ ꯍꯧꯈꯤ ꯔꯤꯒꯨꯂꯔ ꯑꯣꯏꯅ ꯍꯧꯈ꯭ꯔꯕꯅꯦ ꯆ ꯃꯗꯨ ꯆꯍꯤꯗꯨꯗꯒꯤ ꯆꯥꯡ ꯅꯥꯏꯅ ꯆꯍꯤ ꯇꯔꯥ ꯇꯔꯥꯒꯤ ꯒꯦꯞꯇꯣ ꯇꯧꯔꯛꯄꯅꯦꯕꯀꯣ ꯑꯗꯤ ꯇꯧꯔꯛꯄꯁꯦ ꯅꯥꯏꯟꯇꯤꯟ ꯑ ꯃꯃꯥꯡꯗ ꯅꯤꯡꯊꯝ ꯑꯩꯈꯣꯏ ꯅꯤꯡ ꯅꯤꯡ ꯑ ꯅꯤꯡꯇꯝꯕ ꯅꯤꯡꯇꯝꯕ ꯐꯪꯕ ꯑꯗꯨꯒꯤ ꯌꯧꯗ꯭ꯔꯤꯉꯩꯗ ꯈ꯭ꯋꯥꯏ ꯈ꯭ꯋꯥꯏꯗꯒꯤ ꯀꯣꯟꯅ ꯀꯣꯟ ꯑꯀꯣꯟꯕ ꯑꯣꯏꯅ ꯇꯧꯈꯤꯕꯁꯦ ꯅꯥꯏꯟꯇꯤꯟ ꯊꯥꯔꯇꯤ ꯅꯥꯏꯟ ꯁꯣꯔꯤ ꯅꯥꯏꯟꯇꯤꯟ ꯊꯥꯔꯇꯤ ꯋꯥꯟ ꯑꯗꯥꯏꯗꯅꯦꯕꯀꯣ ꯑꯗꯨꯒꯤ ꯃꯇꯨꯡꯗ ꯇꯧꯈꯤꯗ꯭ꯔꯦꯕ ꯃꯔꯛꯇ ꯋꯥꯔꯜ ꯋꯥꯔꯗ ꯁꯦꯀꯦꯟ ꯋꯥꯔꯜ ꯋꯥꯔ ꯂꯥꯛꯄꯅꯤꯅꯀꯣ ꯑꯗꯨꯀꯥꯟꯗ ꯑꯞꯇꯔ ꯑꯐꯇꯔ ꯑꯥꯞꯇꯔ ꯑꯗꯨꯒꯤ ꯃꯇꯨꯡꯗ ꯏꯟꯗꯤꯄꯦꯟꯗꯦꯟꯁꯀꯤ ꯃꯇꯨꯡꯗ ꯑꯃꯨꯛ ꯍꯧ
ꯐꯥꯎꯈꯤꯕꯁ‌ꯦ
ꯁꯦꯟꯁꯁ ꯑꯦ ꯔꯤꯒꯨꯂꯔꯂꯤ ꯍꯥꯏꯗꯤ ꯆꯥꯡ ꯅꯥꯏꯅ ꯇꯧꯔꯁꯦꯅ ꯁꯦꯟꯁꯁ ꯑꯦꯛ ꯅꯥꯏꯟꯇꯤꯟ ꯐꯣꯔꯇꯤ ꯑꯩꯠꯇ ꯀꯣ ꯏꯪ ꯂꯤꯁꯤꯡ ꯑꯃ ꯆꯃꯥꯄꯜ ꯃꯔꯤ ꯅꯤꯐꯨ ꯅꯤꯄꯥꯟꯗꯀꯣ ꯁꯦꯟꯁꯁ ꯑꯦꯛꯁꯦ ꯄꯥꯁ ꯇꯧꯔꯒ ꯃꯗꯨꯗꯒꯤ ꯐꯊꯕ ꯍꯧꯈꯤꯕꯀꯣ ꯅꯥꯏꯟꯇꯤꯟ ꯐꯤꯞꯇꯤ ꯋꯥꯟꯗ ꯄꯣꯁ ꯏꯟꯗꯤꯄꯦꯟꯗꯦꯟꯁꯦ ꯑꯍꯥꯟꯕ ꯑꯣꯏꯅ ꯅꯥꯏꯟꯇꯤꯟ ꯐꯤꯞꯇꯤ ꯋꯥꯟꯗ ꯇꯧ ꯈꯤꯕꯗꯣ ꯑꯗꯨꯝ ꯆꯠꯊꯔꯛꯄꯁꯦ ꯇꯨ ꯊꯥꯎꯖꯟ ꯋꯥꯟ ꯇꯨ ꯊꯥꯎꯖꯟ ꯑꯦꯂꯚꯦꯟ ꯐꯥꯎ ꯇꯧꯔꯛꯈꯤꯕꯅꯦꯕꯀꯣ
ꯎꯝ
ꯑꯗꯣ ꯇꯨ ꯊꯥꯎꯖꯟ ꯇ꯭ꯋꯦꯟꯇꯤ ꯋꯥꯟ ꯇꯧꯒꯗꯧꯕꯗꯣ ꯀꯣꯚꯤꯗ ꯂꯥꯛꯄꯅ ꯃꯔꯝ ꯑꯣꯏꯔꯒ ꯇꯧꯕ ꯉꯝꯈꯤꯗꯕꯅꯦꯕꯀꯣ ꯑꯗꯨꯅ ꯑꯦꯄ꯭ꯔꯤꯜ ꯐꯥꯔꯁ ꯑꯦꯄ꯭ꯔꯤꯜ ꯍꯟꯗꯛꯀꯤ ꯀꯨꯝꯁꯤꯁꯦ ꯄꯣꯄꯨꯂꯦꯁꯟ ꯀ ꯁꯦꯟꯁꯁꯀꯤ ꯄ꯭ꯔꯣꯁꯦꯁꯁꯦ ꯍꯧꯈ꯭ꯔꯕꯅꯦ ꯑꯗꯨꯒ ꯅꯦꯛꯁ ꯌꯔ ꯂꯣꯏꯁꯟꯗꯣꯏꯅꯦꯕꯀꯣ ꯇꯨ ꯊꯥꯎꯖꯟ ꯇ꯭ꯋꯦꯟꯇꯤ ꯁꯚꯦꯟꯁꯦ ꯑꯥ ꯑꯣꯐꯤꯁꯦꯜꯂꯤ ꯂꯣꯏꯁꯤꯟꯗꯣꯏꯅꯦꯕ ꯊꯕꯛꯁꯦ ꯎꯝ ꯑꯗꯨꯅꯦ ꯑꯗꯨꯅ ꯑꯃ ꯑꯣꯏꯈ꯭ꯔꯦ ꯑꯗꯨꯒ ꯍꯟꯗꯛꯀꯤꯁꯤꯅ ꯈꯔ ꯇꯣꯉꯥꯟꯕ ꯍꯥꯏꯔꯒꯅ ꯇꯨ ꯊꯥꯎꯖꯟ ꯇ꯭ꯋꯦꯟꯇꯤ ꯇꯨ ꯊꯥꯎꯖꯟ ꯑꯦꯂꯚꯦꯟ ꯏꯪ ꯂꯤꯁꯤꯡ ꯑꯅꯤ ꯑꯥ ꯕꯔꯛ
ꯇꯔꯥꯃꯥꯊꯣꯏꯗꯀꯣ ꯁꯣꯁꯤꯌꯣ ꯏꯀꯣꯅꯣꯃꯤꯛ ꯀꯥꯁ ꯁꯦꯟꯁꯦꯁ ꯍꯥꯏꯕꯀꯣ
ꯀꯥꯁ ꯑꯦꯟꯁꯔꯁ ꯍꯥꯏꯅꯗꯤ ꯌꯥꯎꯋꯦ ꯑꯗꯨꯕꯨ ꯑꯣꯡꯂꯤ ꯑꯦꯁ ꯇꯤꯒ ꯁꯦꯗꯨꯜ ꯇ꯭ꯔꯥꯏꯞꯀ ꯁꯦꯗꯨꯜ ꯀꯥꯁꯇꯪ ꯇꯧꯈꯤꯕ ꯀꯣ
ꯎꯝ
ꯑ ꯑꯇꫭꯞ ꯄ ꯏ ꯗꯕ꯭ꯂꯤꯎ ꯑꯦꯁ ꯑꯣ ꯕꯤ ꯁꯤ ꯑꯇꯩ ꯃꯌꯥꯝ ꯑꯃ ꯇꯧꯈꯤꯗ꯭ꯔꯦꯕꯀꯣ ꯍꯟꯗꯛꯀꯤꯁꯤꯅ ꯄ꯭ꯔꯀꯥꯁ ꯁꯦꯟꯁꯁ ꯍꯥꯏꯔꯒ ꯄꯨꯂꯞ ꯀꯀꯣꯕꯔ ꯇꯧꯗꯣꯏꯅꯦꯕꯀꯣ ꯑꯗꯨꯒ ꯍꯟꯗꯛꯀꯤꯁꯤꯅ ꯗꯤꯖꯤꯇꯦꯜꯁꯨ ꯑꯣꯏꯗꯣꯏꯕ ꯗꯤꯖꯤꯇꯦꯜ ꯍꯥꯏꯕꯗꯤ ꯊ꯭ꯔꯨꯨ ꯑꯥ ꯑꯣꯟꯂꯥꯏꯟ ꯄꯣꯔꯇꯦꯜꯁꯇ ꯑꯅꯝꯕ
ꯎꯝ
ꯌꯨꯝ ꯃꯁꯤꯡ ꯊꯤꯕ ꯑꯗꯒꯤꯗꯤ ꯚꯤꯂꯦꯖ ꯈꯨꯟ ꯈꯨꯡꯒꯪ ꯃꯁꯤꯡ ꯊꯤꯕ ꯑꯗꯨꯒꯨꯝꯕꯀꯣ
ꯎꯝ
ꯑꯗꯨꯒ ꯑ ꯑꯦꯁ ꯇꯤꯒꯤ ꯄꯣꯄꯨꯂꯦꯁꯟ ꯀꯌꯥ ꯂꯩ ꯑꯦꯁ ꯁꯤ ꯄꯣꯄꯨꯂꯦꯁꯟ ꯀꯌꯥ ꯂꯩ ꯃꯣꯏꯒꯤ ꯂꯤꯇꯔꯦꯁꯤ ꯔꯦꯠ ꯀꯩꯀ ꯂꯩ ꯄꯨꯂꯞꯁꯤ ꯃꯌꯥꯝꯁꯦ ꯃꯣꯏ ꯀꯩꯅꯣꯗ ꯑꯣꯟꯂꯥꯏꯟꯒꯤ ꯄꯣꯔꯇꯦꯜꯗ ꯄꯣꯔꯇꯜꯁꯦ ꯑꯅꯤ ꯑꯍꯨꯝ ꯃꯈꯟ ꯑꯅꯤ ꯑꯍꯨꯝ ꯂꯩꯀꯣ ꯑꯃꯅ ꯍꯥꯎꯁ ꯗꯤꯁꯇꯤꯡꯒꯤ ꯑꯃꯅ ꯄꯣꯄꯨꯂꯦꯁꯟ ꯏꯅꯨꯃꯔꯦꯁꯟꯒꯤ ꯁꯨꯃꯥꯏꯅ ꯑꯅꯤ ꯑꯍꯨꯝ ꯈꯥꯏꯗꯣꯛꯑꯦꯕꯀꯣ ꯑꯃꯅ ꯋꯦꯕ ꯃꯦꯞꯄꯤꯡꯒꯤ ꯚꯤꯂꯦꯖꯇꯨ ꯁꯤꯗ ꯂꯩ ꯍꯥꯏꯕꯗꯣ ꯑꯗꯨꯒꯤ ꯋꯦꯕ ꯃꯦꯄꯤꯡ ꯇꯧꯒꯅꯦꯕ ꯑꯗꯨꯒꯤ ꯄꯣꯔꯇꯦꯜꯗꯨꯅꯀꯣ ꯑꯗꯨꯒ ꯀꯟꯐꯥꯔꯝ ꯇꯥꯔꯒꯀꯣ ꯑꯗꯨꯃꯥꯏꯅ ꯇꯧꯗꯣꯏꯅꯦꯕ
ꯑꯗꯨ ꯑꯣꯏꯔꯗꯤ ꯅꯍꯥꯟ ꯑꯃ ꯀꯔꯤ ꯍꯥꯏꯕ ꯎꯝ ꯑꯦꯁ ꯑꯥꯏ ꯑꯥꯔ ꯂꯧꯕꯒꯤꯗꯣ
ꯎꯝ
ꯑꯗꯨꯒ ꯃꯔꯤ ꯂꯩꯅꯕ꯭ꯔꯥ ꯃꯣꯏꯒꯤꯁꯦ
ꯑꯗꯨꯅꯦ ꯑꯗꯨꯒꯤꯗꯃꯛꯇꯅꯦ ꯄꯣꯄꯨꯂꯦꯁꯟ ꯏꯅꯣꯕꯔꯦꯁꯟꯅꯦꯕꯀꯣ ꯍꯥꯏꯗꯤ ꯑꯞꯗꯦꯠ ꯑꯞꯗꯦꯠ ꯇꯧꯔꯛꯄꯅꯦꯕ ꯍꯥꯏꯕꯗꯤ ꯇꯨ ꯊꯥꯎꯖꯟ ꯋꯥꯟꯗ ꯇꯨ ꯊꯥꯎꯖꯟ ꯑꯦꯂꯚꯦꯟꯗ ꯇꯧꯈꯤꯕ ꯄꯣꯠꯇꯣ ꯑꯗꯨ ꯍꯥꯏꯗꯤ ꯆꯍꯤꯁꯦ ꯑ ꯇꯔꯥꯗꯒꯤ ꯍꯦꯟ ꯇꯔꯥꯗ ꯇꯧꯒ ꯗꯧꯕ ꯇꯧꯗ꯭ꯔꯕꯅꯦ ꯆꯍꯤ ꯀꯨꯟ ꯑ ꯇꯔꯥ ꯇꯔꯨꯛ ꯐꯖꯤꯜꯂꯛꯑꯦꯅꯀꯣ ꯍꯧꯖꯤꯛꯁꯦ ꯑꯗꯨꯅ ꯁꯤꯗ ꯃꯅꯨꯡꯁꯤꯗ ꯁꯤꯈꯤꯕ ꯑꯗꯒꯤꯗꯤ ꯎꯝ ꯑꯥ ꯑꯥ ꯄꯥ ꯃꯣꯏ ꯑꯥ ꯃꯥꯏꯒ꯭ꯔꯦꯠ ꯇꯧꯈꯤꯕꯀꯣ
ꯎꯝ
ꯑꯗꯨꯒꯨꯝꯕ ꯃꯌꯥꯝ ꯑꯃꯁꯨ ꯌꯥꯎꯔꯦꯕꯀꯣ ꯑꯗꯒꯤꯗꯤ ꯎꯝ ꯑꯗꯒꯤꯗꯤ ꯎꯝ ꯑꯉꯥꯡ ꯅꯧꯅ ꯄꯣꯛꯂꯛꯄ ꯁꯤꯈꯤꯕ ꯃꯌꯥꯝ ꯌꯥꯎꯔꯦꯕꯀꯣ ꯁꯤꯗ ꯑꯗꯨꯅ ꯅꯍꯥꯟꯋꯥꯏꯗꯤ ꯑꯥ ꯀꯩꯅꯣꯗꯣ ꯑꯦꯂꯦꯛꯇ꯭ꯔꯣꯔꯦꯠ ꯔꯣꯜꯗꯣ ꯑꯗꯨ ꯑꯞꯗꯦꯠ ꯇꯧꯅꯕ ꯍꯥꯏꯅꯀꯣ ꯑꯃꯨꯛ ꯇꯧꯔꯛꯄ ꯄꯣꯠꯅꯦꯕꯥ ꯁꯤꯁꯦ
ꯎꯝ
ꯑꯗꯨꯅ
ꯑꯗꯣ ꯅꯍꯥꯟ ꯗꯤ ꯍꯧꯖꯤꯛ ꯑꯦꯁ ꯑꯥꯏ ꯑꯥꯔ ꯂꯧꯕꯁꯤꯅꯗꯤ
ꯎꯝ
ꯑꯃ ꯃꯃꯤꯡ ꯆꯟꯕꯁꯤꯡꯒꯤꯗꯤ ꯌꯥꯔꯦꯕꯀꯣ ꯌꯥꯔꯦ ꯍꯥꯏꯔꯁꯦꯕ ꯕꯣꯠ ꯊꯥꯕ ꯌꯥꯕꯁꯤꯡꯒꯤꯗꯤ ꯂꯩ ꯂꯩꯔꯦꯕ ꯑꯗꯨ ꯑꯣꯏꯔꯗꯤ ꯑꯉꯥꯡꯁꯤꯡꯒꯤꯗꯤ ꯀꯃꯥꯏ ꯇꯧꯕ ꯍꯥꯏꯕꯗꯤ ꯆꯍꯤ ꯇꯔꯥꯅꯤꯄꯥꯟ ꯇꯔꯥꯃꯄꯜ ꯁꯨꯗꯕꯁꯤꯡꯒꯤꯗꯤ ꯀꯃꯥꯏꯅ ꯊꯤꯅꯤꯡꯉꯥꯏ ꯃꯣꯏ ꯑꯦꯛꯖꯤꯁ ꯇꯧꯋꯦ ꯍꯥꯏꯕꯁꯦ ꯃꯣꯏꯒꯤꯅ ꯀꯃꯥꯏꯅ
ꯑꯉꯥꯡ
ꯎꯝ
ꯑꯉꯥꯡꯁꯤꯡꯒꯤꯁꯦ ꯑꯉꯥꯡꯁꯤꯡꯒꯤꯁꯦꯀꯣ ꯑꯦꯛꯖꯦꯛ ꯄꯣꯄꯨꯂꯦꯁꯟ ꯏꯅꯨꯃꯔꯦꯁꯟꯁꯤ ꯇꯧꯗ꯭ꯔꯦ ꯃꯣꯏꯁꯦꯀꯣ ꯃꯔꯝꯗꯤ ꯃꯣꯏꯁꯦ ꯕꯣꯇꯔ ꯑꯁꯤꯁꯤ ꯑꯦꯁ ꯑꯥꯏ ꯑꯥꯔꯁꯦ ꯑꯁꯦꯡꯕꯗꯤ ꯑꯦꯂꯦꯛꯇꯣꯔꯦꯠ ꯑꯣꯏꯕ ꯍꯥꯏꯗꯤ ꯕꯣꯇꯔꯗ ꯏꯂꯤꯖꯤꯕꯜ ꯑꯣꯏꯕꯀꯣ ꯑꯦꯁ ꯑꯦꯟ ꯑꯦꯂꯦꯛꯇꯣꯔꯦꯠ ꯑꯃ ꯀꯣ ꯑꯣꯏꯕ ꯀꯥꯡꯕꯨꯒꯤꯅꯦꯕ ꯑꯗꯨꯕꯨ ꯑꯉꯥꯡꯁꯤꯡꯒꯤꯅ ꯑꯩꯈꯣꯏ ꯀꯃꯥꯏꯅ ꯌꯦꯡꯒꯅꯤ ꯍꯥꯏꯕꯗ ꯃꯣꯏꯁꯦ ꯏꯟꯁꯟ ꯃꯣꯔꯇꯥꯂꯤꯇꯤ ꯔꯦꯠ ꯍꯥꯏꯕꯀ ꯏꯟꯐꯦꯟ
ꯏꯟꯐꯦꯟ ꯑꯗꯨꯒꯤ ꯑꯗꯨꯒꯤꯗ ꯑꯣꯏꯅ ꯌꯦꯡꯉꯦꯀꯣ ꯑꯝ ꯑꯝ ꯑꯝ
ꯑꯥ ꯐꯦꯝꯂꯤꯗ ꯑꯥ ꯀꯌꯥꯃꯨꯛ ꯑꯗꯨ ꯗ ꯑꯣꯏꯅ ꯑꯉꯥꯡ ꯃꯁꯤꯡꯁꯦ ꯑꯗꯨꯗ ꯑꯗꯨꯒꯤ ꯄꯔꯁꯦꯟꯇꯦꯖꯇ ꯑꯣꯏꯅ ꯌꯦꯡꯈ꯭ꯔꯦꯕ
ꯑꯗꯨ ꯑꯣꯏꯔꯗꯤ ꯑꯍꯟꯗ ꯑꯍꯟꯒꯤ ꯃꯁꯤꯡ ꯊꯤꯔꯛꯄꯒ ꯑꯉꯥꯡꯒꯤ ꯃꯁꯤꯡ ꯊꯤꯔꯛꯄꯁꯦ ꯃꯑꯣꯡꯁꯦ ꯃꯥꯟꯅꯗꯦꯅꯦꯀꯣꯗ ꯑꯣꯏꯔꯗꯤ
ꯍꯣꯏ ꯑꯋꯥꯏꯗ ꯍꯣꯏ ꯑꯗꯨꯒꯤ ꯍꯥꯏꯗꯤ ꯄꯦꯔꯥꯃꯤꯇꯔꯁ
ꯑꯥ
ꯑꯗꯨꯃꯥꯏꯅ ꯑꯣꯏꯈ꯭ꯔꯦ ꯃꯥꯒꯤ ꯀꯩꯅꯣꯗꯣ ꯌꯥꯔꯁꯇꯤꯛꯇꯣ
ꯑꯠꯆꯥ ꯑꯠꯆꯥ ꯭ꯌꯥꯟꯗꯥꯅ
ꯑꯗꯨꯕꯨ
ꯑꯉꯥꯡꯒꯤ ꯊꯤꯕꯁꯤꯅ ꯀꯃꯥꯏ ꯈꯪꯗꯣꯏꯕ ꯍꯥꯏꯕꯗꯤ ꯍꯧꯖꯤꯛ ꯅꯪꯅ ꯍꯥꯏꯔꯦ ꯃꯣꯏꯒꯤ ꯊꯤꯒꯗꯕ ꯃꯑꯣꯡ ꯇꯣꯉꯥꯜꯂꯦ ꯍꯥꯏꯔꯦ ꯑꯗꯨ ꯑꯣꯏꯔꯗꯤ ꯁꯨꯃꯥꯏꯅ ꯁꯨꯃꯥꯏꯅ ꯃꯤꯀꯣꯛ ꯊꯤꯒꯅꯤꯀꯣ ꯍꯥꯏꯕꯒꯤ ꯃꯑꯣꯡꯁꯤꯗꯤ ꯃꯣꯏꯗꯤ ꯄꯥꯎ ꯐꯪꯉꯝꯒꯗ꯭ꯔꯣ ꯑꯍꯟꯁꯤꯡꯒꯤꯗꯤ ꯑꯦꯁ ꯑꯥꯏ ꯑꯥꯔ ꯇꯧꯔꯦ ꯍꯥꯏꯔꯗꯤ
ꯑꯦ ꯑꯗꯨꯕꯨꯗꯤ ꯑꯗꯨꯒꯤꯗꯃꯛꯇ ꯚꯤꯂꯦꯖ ꯂꯦꯕꯦꯜ ꯕ꯭ꯂꯣꯛ